ꯀꯩꯁꯨ ꯇꯧꯗꯦ
ꯆꯥꯛ ꯆꯥꯔꯕꯣ
ꯆꯥꯔꯦ ꯅꯪꯗꯤ ꯆꯥꯕ꯭ꯔꯣ
ꯀꯅꯥꯅꯣꯅꯦꯍꯦ
ꯃꯤꯅꯦꯅꯤꯍꯦ
ꯅꯪꯕꯨ ꯃꯤꯔꯣ
ꯃꯤ ꯅꯠꯇ꯭ꯔꯗꯤ ꯁꯥꯔꯣ
ꯑꯩꯗꯤ ꯅꯪꯁꯦ ꯃꯤ ꯅꯠꯇꯦꯅ ꯈꯜꯂꯤꯅꯤꯅꯦ ꯅꯪꯁꯤ ꯆꯍꯤ ꯀꯌꯥ ꯁꯨꯔꯒꯦ
ꯑꯩꯔꯣ
ꯎꯝ
ꯈꯪꯗ꯭ꯔꯦꯗ
ꯀꯩꯒꯤ
ꯀꯩꯕ
ꯀꯩꯒꯤ ꯈꯪꯗ꯭ꯔꯤꯅꯣ
ꯑꯍꯟ ꯑꯣꯏꯔꯛꯄꯒꯤ
ꯂꯣꯏꯔꯦꯍꯦ ꯅꯪꯁꯨ ꯆꯨꯝꯕ꯭ꯔꯥ ꯁꯤꯁꯦ ꯎꯝ
ꯀꯔꯤ ꯍꯤꯟꯖꯥꯡꯅꯣ ꯅꯣꯏꯗꯤ
ꯀꯩ ꯍꯥꯏꯕ
ꯅꯈꯣꯏ ꯀꯔꯤ ꯍꯤꯟꯖꯥꯡ ꯆꯥꯕ꯭ꯔꯣ
ꯑꯩꯈꯣꯏꯔꯣ ꯑꯩꯈꯣꯏꯗꯤ ꯀꯩꯅꯣ ꯑꯩꯈꯣꯏ ꯆꯥꯕꯗꯣ ꯑꯩꯈꯣꯏꯁꯦ
ꯑꯥ
ꯁꯕ꯭ꯔꯣ ꯁꯤ ꯏꯗꯕ ꯁꯤ ꯑꯥꯏ ꯑꯣ ꯁꯤ ꯏ ꯉꯈ ꯀꯣ ꯉꯈ ꯀꯣ ꯑꯩ ꯑꯩ ꯑꯩ ꯊꯕꯛ ꯇꯧꯔꯤꯕꯀꯣ ꯋꯥ ꯉꯥꯡꯕꯗꯣ
ꯎꯝ
ꯈꯔ ꯂꯦꯞꯀꯦꯕꯀꯣ ꯆꯨꯝꯕ꯭ꯔꯣ ꯎꯝ ꯊ ꯊꯦꯡꯨ ꯑꯩꯅ ꯍꯥꯏꯕꯗꯤ ꯅꯣꯏ ꯀꯔꯤ ꯃꯊꯦꯜ ꯆꯥꯔꯒꯦ ꯍꯥꯏꯕ
ꯑꯩꯈꯣꯏꯔꯣ
ꯎꯝ
ꯑꯂꯨ ꯑꯗꯨꯒ ꯏꯔꯣꯟꯕ
ꯑꯂꯨ ꯏꯔꯣꯝꯕ ꯍꯥꯎꯕ꯭ꯔꯣ
ꯍꯥꯎꯇꯔꯗꯤ ꯀꯩꯩꯅꯣ
ꯀꯅꯥꯅ ꯊꯣꯡꯉꯤꯅꯣ
ꯈꯣꯏ ꯆꯤꯆꯦ
ꯅꯣꯏ ꯆꯤꯆꯦ
ꯎꯝ
ꯌꯥꯝ ꯍꯥꯎꯔꯝꯒꯅꯤꯗ
ꯎꯝ
ꯅꯪꯗꯤ ꯊꯣꯡꯕ ꯍꯩꯇ꯭ꯔꯣ
ꯍꯩ ꯇꯦꯗ
ꯀꯩꯒꯤ
ꯈꯪꯗꯦ ꯑꯩꯁꯨ
ꯅꯪ ꯊꯣꯡꯕ ꯍꯩꯇ꯭ꯔꯗꯤ ꯍꯌꯦꯡ ꯀꯃꯥꯏ ꯌꯨꯝ ꯄꯥꯟꯒꯗꯔꯤꯒꯦ
ꯑꯩꯗꯤ ꯌꯨꯝ ꯄꯥꯟ‌ꯔꯣꯏ
ꯑꯦꯁ ꯍꯥꯟꯅ ꯄꯥꯟꯈꯤꯅꯤꯀꯣ
ꯆꯠꯂꯦ
ꯑꯩꯈꯣꯏꯗꯒꯤ ꯍꯦꯟꯅ ꯄꯥꯟꯈꯤꯅꯤꯀꯣ ꯑꯩꯈꯣꯏꯗꯒꯤ ꯍꯦꯛ ꯍꯥꯟꯅ ꯄꯥꯟꯈꯤꯅꯤꯀꯣ
ꯄꯥꯂꯦ
ꯄꯜꯂꯥꯗꯤ ꯎ ꯅꯪ ꯄꯥꯜꯂꯗꯤ ꯅꯪ ꯆꯩ ꯆꯥꯅꯤꯀꯣ
ꯎꯝ
ꯅꯪ ꯀꯅꯥ ꯀꯅꯥꯒ ꯇꯨꯝꯃꯤꯅꯣ
ꯑꯈꯣꯏ ꯆꯤꯆꯦꯒ ꯏꯅꯥꯎ ꯅꯨꯨꯄꯥꯒ
ꯏꯆꯤꯟ ꯏꯅꯥꯎ ꯅꯨꯄꯥ ꯀꯌꯥ ꯁꯨꯒꯦ
ꯑꯅꯤ
ꯏꯅꯥꯎ ꯅꯨꯄꯥ ꯑꯍꯨꯝ ꯑꯗꯨꯅꯥꯎ ꯅꯨꯄꯥ ꯑꯅꯤꯒ ꯅꯣꯏ ꯆꯤꯆꯦꯒ ꯇꯨꯝꯕ
ꯍꯣꯏ ꯏꯅꯥꯎꯅꯨꯄꯥ ꯑꯃꯈꯛꯇꯅꯦ ꯑꯃꯗꯤ ꯑꯈꯣꯏ ꯕꯕꯣꯛꯒ ꯇꯨꯝꯃꯤ
ꯑꯣ ꯌꯥꯝ ꯅꯨꯡꯉꯥꯏꯅꯦ ꯅꯣꯏꯗꯤ
ꯎꯝ ꯅꯨꯉꯥꯏꯗꯤ
ꯀꯩ ꯀꯩ ꯊꯕꯛ ꯁꯨꯔꯒ ꯂꯩꯒꯦ
ꯑꯝ ꯂꯥꯎ ꯈꯛꯇꯅꯤꯗ
ꯅꯪꯗꯤ ꯁꯨꯕ ꯍꯩꯕ꯭ꯔꯣ
ꯍꯩ ꯇ꯭ꯔꯥꯗꯤ
ꯏꯁꯁ ꯀꯩꯀꯩ ꯁꯨꯒꯦ ꯑꯗꯨꯗꯤ
ꯗꯨꯕꯨꯔꯣ
ꯎꯝ
ꯑꯁ ꯑꯩ ꯈꯥꯡꯗꯦꯗ
ꯏꯁ ꯁꯨꯗꯕ ꯃꯥꯜꯂꯤꯗ ꯑꯗꯨꯗꯤ
ꯁꯨꯑꯦ ꯑꯗꯣ ꯑꯩ ꯈꯪꯗꯦꯕ
ꯁꯨꯔꯒ ꯀꯩ ꯈꯪꯗ꯭ꯔꯤꯅꯣꯕ ꯁꯨꯗꯕꯩ ꯅꯠꯇ꯭ꯔꯣ ꯈꯪꯗ꯭ꯔꯤꯗꯣ
ꯅꯣꯏꯗꯤ ꯂꯧꯒ ꯂꯤꯡꯕ꯭ꯔꯣ
ꯑꯈꯣꯏꯗꯤ ꯂꯧ ꯂꯤꯡꯗꯦꯗ ꯑꯈꯣꯏꯗꯤ ꯌꯥꯝ ꯅꯨꯡꯉꯥꯏꯌꯦ ꯑꯩꯡꯈꯣꯏꯗꯤ ꯊꯕꯛ ꯑꯃꯇ ꯁꯨꯗꯦ ꯌꯨꯝꯗ ꯈꯛꯇ ꯂꯩꯌꯦ ꯍꯣꯏ
ꯌꯥꯝ ꯅꯨꯡꯉꯥꯏꯅ
ꯎꯝ ꯑꯩꯣꯏꯗꯤ ꯊꯕꯛ ꯁꯨꯕ ꯃꯤ ꯂꯩꯌꯦꯕꯀꯣ
ꯀꯅꯥ
ꯃꯤ ꯂꯩꯌꯦꯕ ꯑꯗꯨꯒꯤꯀꯣ ꯑꯩꯈꯣꯏ ꯁꯨꯕ ꯐꯪꯗꯦꯕ
ꯑꯁ ꯁꯨꯕ ꯐꯪꯗ꯭ꯔꯗꯤ ꯅꯨꯡꯉꯥꯏꯍꯦ
ꯎꯝ ꯅꯨꯡꯉꯥꯏꯕꯅꯦ
ꯑꯗꯨꯗꯤ ꯅꯣꯏ ꯇꯨꯝꯕꯒ ꯆꯥꯕꯒ ꯉꯥꯛꯇꯅꯤꯅꯦ
ꯍꯣꯏ ꯅꯣꯏꯗꯤ ꯑꯗꯨꯃꯥꯏꯅ ꯇꯧꯗ꯭ꯔꯣ
ꯁꯧꯗꯦꯗ
ꯀꯩꯒꯤ
ꯦ ꯊꯒ ꯌꯥꯝ ꯑꯃ ꯂꯩꯥꯏ
ꯎꯝ ꯌꯥꯝ ꯅꯨꯡꯉꯥꯏꯇꯌꯦ ꯌꯥꯝ ꯋꯥꯔꯝꯅꯤꯑ
ꯎꯝ ꯌꯥꯎ ꯋꯥꯏ
ꯅꯣꯏꯅ ꯁꯤ ꯀꯩꯀꯥꯏ ꯅꯣꯏꯅ ꯁꯤ ꯀꯗꯥꯏ ꯀꯗꯥꯏ ꯆꯠꯄ꯭ꯔꯣ
ꯑꯩꯣꯏ ꯆꯤꯆꯦꯔꯣ
ꯑꯥ ꯅꯣꯏ ꯅꯪꯒ ꯅꯈꯣꯏ ꯆꯤꯆꯦꯒ
ꯎꯝ ꯂꯋ ꯆꯠꯅꯤ
ꯂꯧꯗ ꯀꯔꯤ ꯇꯧꯕ
ꯑꯗꯦ
ꯂꯧꯗ ꯀꯔꯤ ꯇꯧꯕ ꯆꯠꯄ꯭ꯔꯣ ꯎꯝ
ꯍꯥꯥ
ꯀꯩꯗꯧꯕ ꯆꯠꯄ꯭ꯔꯣ ꯂꯧꯗ
ꯂꯧ ꯂꯤꯡꯉꯕ
ꯂꯧ ꯂꯤꯡꯕ ꯆꯠꯄ
ꯎꯝ
ꯌꯥꯝ ꯐꯩꯅꯦ
ꯅꯣꯏꯗꯤ ꯆꯠꯇ꯭ꯔꯣ
ꯑꯩꯈꯣꯏꯗꯤ ꯆꯠꯇꯦ ꯍꯥꯏꯔꯒ
ꯑꯁ ꯆꯠꯂꯣ ꯅꯣꯣꯏꯁꯨ
ꯑꯩꯈꯣꯏꯁꯨ ꯀꯣ ꯉꯁꯤꯁꯦ
ꯎꯝ
ꯂꯧ ꯍꯨꯜꯂꯦꯕꯀꯣ
ꯎꯝ
ꯂꯧ ꯍꯨꯟꯕꯗꯣ ꯂꯧꯗ ꯆꯠꯂꯦ ꯑꯩꯈꯣꯏꯁꯨ
ꯅꯣꯏ ꯉꯁꯥꯏ ꯊꯕꯛ ꯂꯩꯇꯦ ꯍꯥꯏꯇꯥꯔꯦꯅꯦ
ꯊꯕꯛ ꯂꯩꯇꯦ ꯍꯥꯏꯕꯗꯨꯗꯤ ꯅꯣꯡ ꯂꯧ ꯆꯠꯇ꯭ꯔꯗꯤ ꯊꯕꯛ ꯂꯩꯇꯦ ꯍꯥꯏꯕ
ꯑꯁ ꯅꯪꯒꯤ ꯋꯥ ꯁꯤꯗꯤ
ꯕꯤꯔꯥꯅꯤꯍꯦ ꯅꯪꯁꯨ
ꯂꯧ ꯆꯠꯇ꯭ꯔꯗꯤ ꯊꯕꯛ ꯂꯩꯇꯕ
ꯎꯝ
ꯑꯗꯨ ꯂꯥꯎꯁ ꯇꯠꯂꯗꯤꯗꯤ ꯊꯃꯛꯛꯂ ꯂꯩꯕ
ꯏꯕ
ꯅꯪꯒꯤ ꯋꯥꯁꯤꯗꯤ ꯇꯥꯝꯅꯤ
ꯏꯁꯤꯅꯪꯁꯨꯕꯤꯔꯅꯤꯍ
ꯎꯝ ꯍꯌꯦꯡꯗꯤ ꯌꯨꯝꯗ ꯂꯩꯗꯣꯏꯔꯣ
ꯍꯌꯦꯡꯗꯤ ꯑꯩ ꯂꯧ ꯆꯠꯀꯅꯤ꯫ ꯅꯣꯏꯗꯤ꯫
ꯀꯅꯥꯒ꯫
ꯏꯊꯟꯇ꯫
ꯅ ꯊꯟꯇ꯫
ꯎꯝ
ꯀꯤꯗ꯭ꯔꯣ꯫
ꯀꯤꯗꯦꯗ ꯃꯤ ꯌꯥꯝ ꯂꯩꯔꯤ ꯁꯤꯕꯨ ꯂꯧꯗ ꯃꯤ ꯌꯥꯝ ꯂꯩꯔꯤꯨꯗꯨꯗꯤ꯫ ꯅꯪꯗꯤ ꯆꯠꯂꯣꯏꯗ꯭ꯔꯣ꯫
ꯍꯥꯥ
ꯅꯪꯗꯤ ꯂꯧ ꯆꯠꯂꯣꯏꯗ꯭ꯔꯣ꯫
ꯍꯌꯦꯡꯗꯤ ꯂꯥꯎ ꯆꯠꯂꯣꯏ ꯆꯔꯁ ꯀꯥꯒꯅꯤ꯫
ꯑꯁ ꯅꯣꯏꯗꯤ ꯌꯥꯝ ꯐꯩꯅꯦ꯫
ꯎꯝ ꯐꯕꯅꯦ꯫
ꯑꯥ
ꯅꯣꯏ ꯅꯣꯏꯗꯗꯤ ꯐꯠꯇ꯭ꯔꯣꯕ꯫
ꯎꯝ ꯑꯩꯈꯣꯏꯗꯁꯨ ꯐꯩꯌꯦ꯫
ꯎ
ꯀꯩꯗꯧꯔꯤꯅꯣ ꯍꯧꯖꯤꯛ꯫
ꯑꯥ ꯑꯩꯈꯣꯏ ꯆꯤꯆꯦꯒ ꯐꯝꯃꯤ꯫
ꯅꯨꯡꯉꯥꯏꯔꯤꯅꯦ ꯅꯣꯏ ꯅꯣꯏ ꯆꯦꯆꯦ ꯅꯣꯏ ꯆꯦꯆꯦꯗ ꯏꯀꯥꯏꯕ꯭ꯔꯣ ꯍꯥꯏꯌꯣ꯫
ꯏꯀꯥꯏꯕ꯭ꯔꯌꯦ꯫
ꯅꯣꯏ ꯆꯁꯤꯗꯣ
ꯑꯥ
ꯀꯩꯒꯤꯅꯣꯕ ꯂꯣꯂꯤꯗꯨꯃ꯫
ꯑꯩꯈꯣꯏ ꯆꯤꯆꯦ ꯂꯣꯠꯇꯦ꯫
ꯃꯥꯂꯣꯠꯂꯦ꯫
ꯑ ꯀꯩꯅꯣ ꯑꯃꯨ ꯊꯣꯡꯔꯤꯌꯦ꯫
ꯀꯔꯤ ꯊꯣꯡꯕ꯭ꯔꯣ ꯌꯣꯟꯆꯛꯑ ꯎꯝ ꯆꯨꯖꯥꯛꯂꯣ꯫
ꯎꯝ
ꯑꯁ ꯑꯩꯁꯨ ꯆꯥꯅꯤꯡꯉꯦ ꯄꯤꯔꯛꯑꯣ ꯑꯩꯈꯣꯏꯒꯤꯁꯨ꯫
ꯑꯁ ꯂꯧꯕꯂꯥꯎ꯫
ꯑꯩꯈꯣꯏ ꯀꯃꯥꯏꯅ ꯂꯥꯛꯇꯣꯏꯅꯣ ꯉꯥꯎꯕ꯭ꯔꯣꯅꯪ꯫ ꯑꯩꯁꯨ ꯆꯥꯅꯤꯡꯉꯦꯕ꯫
ꯅꯪ ꯎꯝ ꯅꯣꯏꯒꯤꯗꯤ ꯂꯩꯇ꯭ꯔꯣ꯫
ꯍꯣꯏ ꯑꯩꯈꯣꯏꯗꯤ ꯂꯩꯇꯦ꯫
ꯂꯧꯕ ꯂꯥꯎ ꯄꯤꯒꯦ꯫
ꯄꯤꯔꯛ ꯅꯪ ꯄꯤꯔꯛꯑꯣ ꯅꯪ ꯄꯨꯔꯒ ꯂꯥꯛꯑꯣ꯫
ꯑꯩ ꯄꯨꯔꯒ ꯄꯨꯔꯒ ꯂꯥꯛꯄꯗꯣ ꯎꯝ ꯅꯨꯡꯉꯥꯏꯇꯦꯕ ꯅꯪ ꯍꯥꯟꯅ ꯂꯥꯛꯑꯦ꯫
ꯀꯩꯒꯤ
ꯑꯁ ꯑꯩ ꯆꯠꯊꯣꯛꯄ ꯌꯥꯗꯦꯍꯦ꯫
ꯏꯁ ꯚꯦꯔꯥꯅꯤ ꯅꯪꯁꯨ꯫
ꯀꯩ ꯇꯧꯔꯤꯅꯣ꯫
ꯑꯩꯈꯣꯏꯔꯣ ꯑꯩꯈꯣꯏꯗꯤ ꯐꯝꯃꯒ ꯅꯪꯒ ꯋꯥꯔꯤ ꯁꯥꯔꯤꯌꯦ꯫
ꯍꯝꯕꯁꯨ ꯅꯨꯡꯉꯥꯏꯕ꯭ꯔꯣ꯫
ꯎꯝ ꯐꯝꯕ ꯅꯨꯡꯉꯥꯏ ꯅꯪꯗꯤ ꯅꯨꯡꯉꯥꯏꯇ꯭ꯔꯣ꯫
ꯅꯨꯡꯉꯥꯏ꯫
ꯋꯥꯕ꯭ꯔꯣ
ꯍꯥꯥ
ꯋꯥꯕ꯭ꯔꯣ
ꯀꯔꯤ ꯍꯥꯏ
ꯊꯕꯛ ꯁꯨꯕꯗ ꯋꯥꯕ꯭ꯔꯕ ꯉꯁꯤꯁꯦ
ꯋꯥꯏ ꯌꯥꯝ ꯋꯥꯏ
ꯎꯝ
ꯅꯪꯗꯤ ꯍ ꯋꯥꯗ꯭ꯔꯣ
ꯑꯩꯁꯨ ꯌꯥꯝ ꯋꯥꯏꯑꯦ
ꯅꯪꯗꯤ ꯄꯨꯡ ꯀꯌꯥꯗ ꯇꯨꯝꯗꯣꯏꯅꯣ
ꯑꯩꯔꯣ ꯉꯁꯤꯁꯦ ꯎꯝ ꯄꯨꯡꯨꯡ ꯇꯔꯥꯗ
ꯇꯔꯥ
ꯎꯝ
ꯑꯁ ꯌꯥꯝ ꯉꯜꯂꯦ
ꯉꯜꯂꯦ ꯍꯣꯏ ꯅꯪꯗꯤ
ꯑꯩꯔꯣ ꯕꯔꯣ
ꯕꯔꯣ ꯕꯔꯣ ꯐꯥꯎ ꯀꯩꯗꯧꯔꯒ ꯂꯩꯗꯣꯏꯕ
ꯍꯪꯗꯤ
ꯅꯪꯁꯨ ꯉꯥꯎꯕ ꯃꯥꯜꯂꯤꯗ ꯑꯉꯥꯡ ꯑꯉꯥꯡꯅꯕꯨ ꯕꯥꯔꯣ ꯐꯔ ꯇꯨꯝꯗꯕꯈꯩ ꯚꯗꯤꯑꯣ ꯌꯦꯡꯉꯒ ꯂꯩꯗꯣꯏꯔꯣ
ꯍꯣꯏ ꯅꯪꯗꯤ ꯌꯦꯡꯗ꯭ꯔꯣ
ꯑꯩꯗꯤ ꯌꯦꯡꯗꯦ ꯃꯝꯈ꯭ꯔꯗꯤꯀꯣ ꯇꯨꯝꯃꯦ ꯍꯦꯛꯇ ꯑꯩꯗꯤꯌꯦꯦ ꯃꯝ ꯃꯒꯤ ꯊ ꯁꯨꯔ ꯉꯅꯨꯡꯁꯤ ꯉꯅꯨꯡꯁꯤꯁꯦ ꯇꯥꯡ ꯀꯌꯥꯅꯣ
ꯍꯥꯥ
ꯉꯁꯤ ꯇꯥꯡ ꯀꯌꯥꯅꯣ
ꯑ ꯈꯪꯗꯦ
ꯌꯦꯡꯉꯣ ꯌꯦꯡꯉꯣ ꯀꯊ
ꯑꯁ ꯇꯜꯦ
ꯌꯦꯡꯉꯣ ꯌꯦꯡꯉꯣ
ꯌꯦꯡꯅꯕꯗ ꯇꯜꯂꯦꯕ
ꯀꯟꯕ ꯌꯥꯗꯦ ꯑꯩ ꯍꯧꯖꯤꯛ ꯀꯩꯅꯣ ꯇꯧꯒꯦꯕ ꯌꯦꯡꯉꯣꯕ
ꯄꯨꯟꯁꯤꯁꯦ ꯇꯔꯥ ꯑꯃ
ꯇꯔꯥ ꯑꯃ
ꯎꯝ
ꯌꯥꯝ ꯍꯩꯅꯦ
ꯑꯗꯨꯗꯤ ꯍꯩꯗꯔ꯭ꯤ
ꯎꯝ
ꯍꯩ ꯕꯅꯦ
ꯎꯝ